ꯍꯜꯂꯣ ꯅꯨꯡꯉꯥꯏꯌꯦ ꯅꯨꯡꯉꯥꯏꯌꯦ ꯚꯥꯏ ꯎꯍꯨꯝ ꯑꯩꯗꯤ ꯀꯩꯝ ꯇꯧꯔꯦꯗ ꯍꯧꯖꯤꯛ ꯐꯝꯃ ꯂꯩꯌꯦꯅ
ꯑꯆꯥ
ꯑꯁꯣꯝꯗꯦ
ꯗꯦ ꯗꯥ ꯌꯨꯖꯤꯛꯇꯤ ꯂꯤꯌꯨꯝꯗ
ꯍꯝ ꯍꯝ ꯌꯨꯝꯗ ꯂꯩꯕ꯭ꯔꯣ
ꯑ ꯍꯣꯏ ꯌꯨꯝꯗ ꯂꯩꯑ ꯍꯣꯏ
ꯆꯥꯆꯥ ꯉꯨꯡꯉꯥꯏꯔꯅꯤꯗ
ꯑꯗꯨ ꯑꯍꯝ ꯅꯪꯁꯨ ꯌꯨꯝꯗꯔꯣ
ꯑꯩ ꯌꯨꯝꯗ ꯅꯠꯇꯦ ꯊꯕꯛ ꯃꯐꯝꯗꯅꯦ
ꯑꯣ ꯑꯆꯥ ꯑꯆꯥ
ꯒ ꯂꯩ ꯔꯖ ꯇ
ꯑ
ꯀꯩꯕ ꯎꯝ
ꯍꯣꯏ ꯍꯣꯏ ꯃꯄꯥꯟꯗꯅꯤ ꯃꯄꯥꯟꯗꯅꯤ ꯃꯄꯥꯟꯗ ꯂꯩꯒꯅꯦ ꯂꯥꯏꯔꯕꯅꯤꯅ ꯊꯕꯛ ꯇꯧꯗ꯭ꯔꯗꯤ ꯎꯄꯥꯏ ꯂꯩꯇꯣꯅꯦ
ꯑꯁ ꯅꯨꯡꯉꯥꯏꯔꯝꯅꯤ ꯃꯄꯥꯟꯗ ꯂꯩ ꯂꯩꯔꯗꯤ
ꯑꯩꯁ ꯅꯨꯡꯉꯥꯏꯇꯦꯗ ꯃꯣꯏ ꯈꯨꯁꯥꯗꯣ ꯁꯕꯒꯤ ꯂꯩꯕ ꯅꯨꯡꯉꯥꯏꯇꯦꯕ
ꯎꯝ ꯆꯍꯤ ꯆꯍꯤ ꯀꯌꯥꯒꯨꯝꯕ ꯁꯨꯔꯒꯦ ꯅꯪ ꯃꯄꯥꯟꯗ ꯂꯩꯕꯁꯦ
ꯆꯍꯤ ꯑꯃ ꯃꯈꯥꯏꯗꯤ ꯍꯦꯜꯂꯦ
ꯑꯣ ꯑꯣ ꯑꯣ ꯑꯗꯨꯗꯤ ꯀꯨꯏꯗ꯭ꯔꯦꯅ
ꯀꯣꯏꯗ꯭ꯔꯦꯗ
ꯎ
ꯑꯟꯗꯛꯀꯤ ꯆꯍꯤꯅ ꯍꯟꯗꯛꯀꯤ ꯆꯍꯤ ꯗꯤꯁꯦꯝꯕꯔꯗ ꯊꯣꯛꯀꯦ ꯇꯧꯕꯅꯦ ꯃꯄꯥꯟꯗ ꯂꯩꯔꯤ ꯍꯦ ꯋꯥꯏꯑꯦꯕ ꯁꯥꯁꯨ ꯁꯥꯏꯌꯦ ꯆꯥꯛ ꯌꯦꯟꯖꯥꯡꯁꯨ ꯅꯨꯡꯉꯥꯏꯇꯦꯕꯀꯣ ꯁ ꯁꫭꯝꯗꯤ ꯀꯩ
ꯀ꯭ꯔꯤꯕ
ꯇꯨꯝꯗꯤ ꯀꯩꯀꯩ ꯍꯣꯠꯅꯔꯒ ꯂꯩꯕꯥ
ꯑꯁ ꯑꯗꯨꯝ ꯑꯗꯨꯝ ꯂꯩꯗ
ꯁ ꯀꯩꯅꯔ ꯑ
ꯊꯕꯛ ꯊꯕꯛ ꯇꯧꯗꯦ ꯑꯗꯨꯝ ꯂꯩꯑꯦ
ꯑ ꯅꯪꯒꯤ ꯄꯨꯟꯁꯤꯗꯤ ꯌꯥꯝ ꯅꯨꯡꯉꯥꯏꯍꯦ ꯍ
ꯎ
ꯑꫭ ꯕꯦ ꯂꯤ ꯁꯥ
ꯍ
ꯊꯕꯛ ꯊꯕꯛ ꯇꯧꯗꯕꯤꯗ ꯇꯣꯂꯣꯞ ꯆꯥꯅꯤꯡꯉꯥꯏ ꯇꯧꯕ꯭ꯔꯅꯦ ꯁꯨꯝ ꯁꯨꯝ
ꯊꯕꯛ ꯇꯧꯕꯗ ꯑ ꯊꯕꯛ ꯇꯧꯗꯕꯒꯤ ꯄꯩꯁꯥꯁꯨ ꯂꯩꯇꯦ ꯅꯠꯇ꯭ꯔꯥ
ꯄꯔꯦꯝꯃ ꯑꯩꯅ ꯍꯥꯏꯁꯦ
ꯑꯗꯨꯝꯅꯤ
ꯊ ꯊꯕꯛ ꯇꯧꯗꯕꯤꯗ ꯇꯣ ꯁꯥꯔꯚꯤꯁ ꯁꯥꯔꯚꯤꯁꯀꯨꯝꯕ ꯍꯥꯏꯗꯤꯔꯚꯤꯁ ꯁꯔꯚꯤꯁꯁꯤꯡꯅ ꯑꯗꯨꯝ ꯇꯣꯂꯣꯞ ꯐꯪꯉꯤꯅ
ꯑꯗꯨ ꯁꯔꯚꯤꯁ ꯂꯩꯇꯦꯅ
ꯆꯠꯖꯦ ꯊꯕꯛ ꯇꯧꯗꯕꯤꯗ ꯅꯪ ꯑꯗꯨꯝ ꯇꯣꯂꯣꯞ ꯆꯥꯔꯤꯉꯩ ꯑꯗꯨꯝ ꯈꯟꯕ꯭ꯔꯣ ꯍꯥꯏꯕꯅꯤꯅ
ꯈꯟ ꯈꯟꯕꯗꯤ ꯈꯟꯗꯦꯗ ꯑꯩꯁꯨ ꯊꯕꯛꯒꯨꯝꯕ ꯎꯝ ꯀꯔꯤ ꯊꯕꯛ
ꯑꯦꯛꯖꯥꯝꯒꯨꯝꯕ ꯇ꯭ꯔꯥꯏ ꯇꯧꯔꯣꯅꯦ ꯎꯝ ꯎꯝ ꯎꯝ ꯎꯝ
ꯍꯧꯖꯤꯛꯀꯥꯟꯒꯤ ꯃꯇꯥꯡꯗ ꯋꯥꯏ
ꯑꯦꯛꯖꯥꯝꯒꯨꯝꯕ ꯇ꯭ꯔꯥꯏ ꯇꯧꯔꯒ ꯊꯕꯛ ꯐꯪꯅꯤꯉꯥꯏ ꯇꯧꯔꯣ
ꯈꫭꯏ ꯍꯣꯏ ꯂꯥꯏꯔꯤꯛ ꯌꯥꯝꯅ ꯍꯥꯏꯕ ꯃꯤꯗꯤ ꯍꯣꯏ ꯍꯥꯏꯕ ꯉꯝꯗꯦ ꯑꯗꯨ ꯑꯣꯏꯔꯁꯨ ꯑꯩꯈꯣꯏꯗꯤ ꯂꯥꯏꯔꯤꯛꯁꯨ ꯍꯩꯗꯕ ꯑꯩꯈꯣꯏꯒꯤ
ꯂꯥꯏꯔꯤꯛ ꯍꯩꯕ ꯃꯤ ꯈꯛꯇ ꯅꯠꯇꯦꯅꯦ ꯁꯥꯔꯚꯤꯁ ꯐꯪꯗꯣꯏꯁꯦ ꯍꯣꯠꯅꯥꯕꯗꯨꯅꯤ ꯍꯣꯠꯅꯥꯕ ꯅꯥꯕ ꯂꯦꯞꯇ꯭ꯔꯗꯤ ꯑꯗꯨꯝ ꯐꯪꯉꯅꯤꯗ
ꯌꯥꯝ
ꯑꯣ
ꯌꯝ ꯂꯩꯅꯀꯣ
ꯑꯣ
ꯑꯗꯨ ꯅꯣꯏ ꯋꯥꯔ ꯀꯞ ꯀꯨꯝꯕ ꯌꯦꯡꯕꯔꯣ
ꯀꯩꯕ ꯋꯥꯔ ꯀꯞ꯭ꯔꯣ ꯍꯣꯏ ꯋꯥꯛ ꯀꯞ ꯄꯨꯗꯤ ꯑꯗꯨꯝ ꯌꯦꯡꯉꯤꯗ
ꯑꯗꯣ
ꯑꯉꯥꯡ ꯍꯥ ꯅꯪꯒꯤ ꯅꯦꯠꯋꯛꯁꯦ ꯈꯔ ꯅꯨꯡꯉꯥꯏꯇꯦꯅꯦ
ꯑꯣ
ꯑꯩꯗꯤ ꯕꯦꯛꯒ꯭ꯔꯥꯎꯟ ꯅꯣꯏꯁ ꯈꯔꯥ ꯂꯩꯌꯦꯕ
ꯑꯗꯣ ꯑꯩꯅ ꯍꯥꯏ
ꯎꯝ
ꯅꯪꯁꯦ ꯄꯣꯔꯇꯨꯒꯜꯔ ꯑꯥꯔꯖꯦꯟꯇꯤꯅꯥꯔ ꯕ꯭ꯔꯥꯖꯤꯜ ꯔ ꯑꯗꯨ
ꯑꯁ ꯑꯔꯖꯦꯟꯇꯤꯅꯥ ꯅꯤ ꯀꯩꯅꯣ ꯑꯩꯗꯤ ꯑꯔꯖꯦꯟꯇꯤꯅꯥ ꯅꯠꯇ꯭ꯔꯗꯤ ꯑꯂꫭ ꯇꯥꯗꯥ ꯄꯂꯤꯖ ꯄꯂꯤꯖ ꯀꯝ ꯑꯥꯎꯠ ꯇꯤ ꯑꯦꯛꯁ ꯇꯤ ꯍꯣꯏ ꯃꯦꯁꯤꯅꯦ
ꯆꯞ ꯃꯥꯅꯩꯗꯨꯗꯤ
ꯍꯣꯏ ꯃꯦꯁꯤꯅ ꯉꯝꯗ꯭ꯔꯗꯤ ꯉꯥꯏꯈꯣꯀꯣ ꯑꯩ ꯃꯤꯅꯤꯠ ꯑꯃ ꯉꯥꯏꯈꯣꯀꯣ
ꯄ꯭ꯔꯤꯟꯁꯤꯄꯜ ꯇꯥꯕ꯭ꯔꯣ ꯚꯥꯏ
ꯍꯣꯏ ꯇꯥꯏ ꯇꯥꯏ
ꯎꯝ ꯅꯪ ꯀꯩꯅꯣ ꯅꯣꯡ ꯆꯨꯕ꯭ꯔꯣꯅꯦ
ꯌꯨ ꯁꯨꯗꯦ
ꯑꯦꯌꯔꯄꯤꯁꯀ ꯍꯥꯞꯄ꯭ꯔꯣ
ꯅꯣꯡ ꯆꯨꯕꯒꯤ ꯈꯣꯏ ꯍꯣꯏ ꯍꯥꯞꯄꯦ
ꯑ ꯑꯗꯨꯒꯤꯅꯦ ꯈꯔ ꯅꯣꯏꯁ ꯂꯩꯌꯦꯕ
ꯑꯁꯤꯡꯀꯤꯔꯣ
ꯍꯣꯏ ꯅꯣꯏꯁ ꯍꯥꯏꯗꯤ ꯃꯈꯣꯟ ꯑꯗꯨꯝ ꯊꯣꯛꯑꯦꯕ ꯕꯦꯛꯒ꯭ꯔꯥꯎꯟ ꯃꯈꯣꯟꯗꯣ
ꯕꯦꯛꯒ꯭ꯔꯥꯎꯟꯒꯤ ꯃꯈꯣꯟꯁꯦ ꯏꯁꯤꯡꯒꯤ ꯃꯥꯟꯕ꯭ꯔꯥ
ꯇ꯭ꯔꯦ ꯇ꯭ꯔꯦ ꯑꯗꯨꯝ ꯇꯧꯋꯦꯕ ꯑꯦꯌꯔꯄꯤꯁ ꯍꯥꯞꯄꯒꯤꯅꯤ ꯅꯪ
ꯑꯣ ꯍꯧꯖꯤꯛꯇꯤ ꯈꯔ ꯐꯔꯕꯣ
ꯐꯔꯦ ꯍꯧꯖꯤꯛ ꯈꯔ ꯐꯥꯌꯦ
ꯑꯩꯅ ꯔꯤꯕꯔꯗ ꯂꯩꯕꯒꯤ
ꯑꯗꯨꯒꯤꯅꯤ ꯑꯗꯨꯒꯤꯅꯤ ꯄꯥꯛ__ ꯈꯨꯟꯗ ꯂꯩꯕ꯭ꯔꯣꯅꯦ
ꯑꯩ ꯍꯣꯏ ꯈꯨꯟ ꯈꯨꯟ ꯂꯩꯌꯦꯗꯥ
ꯑꯣ ꯅꯨꯡꯉꯥꯏꯔꯝꯃꯅꯤꯗ ꯑꯗꯨꯗꯤ
ꯀꯥꯏꯗꯩꯅꯣꯍꯦ
ꯑꯩꯁꯨ ꯈꯨꯟꯒꯤ ꯚꯥꯏꯕꯇꯣ ꯌꯥꯝ ꯃꯤꯁ ꯇꯧꯔꯒ
ꯃꯛ ꯃ ꯃꯄꯥꯟꯗ ꯂꯩꯔꯗꯤ ꯑꯦꯍ ꯂꯩꯔꯗꯤ ꯈꯨꯟꯒꯤ ꯕꯥꯏꯛ ꯃꯤꯁ ꯇꯧꯋꯦ ꯈꯨꯟꯗ ꯂꯩꯔꯗꯤ ꯁꯤꯇꯤꯒꯤ ꯑꯗꯨ ꯈꯛꯇꯅꯤ
ꯑꯁ ꯁꯤꯇꯤꯒꯤ ꯚꯥꯏꯕꯁꯦ ꯀꯦꯝ ꯅꯨꯡꯉꯥꯏꯇꯦꯗ ꯑꯁꯦꯡꯕꯅꯤ ꯈꯨꯟꯒꯤꯗꯨꯅꯍꯦꯟꯅ ꯅꯨꯡꯉꯥꯏꯌꯦ
ꯁꯤꯇꯤꯗꯁꯨ ꯄꯩꯁꯥ ꯂꯩꯔꯗꯤ ꯅꯨꯡꯗꯤ ꯅꯨꯡꯉꯥꯏꯌꯦꯀꯣ
ꯍꯣꯏ ꯍꯣꯏ ꯁ__ ꯑꯃꯔꯣꯝꯗꯗꯤ ꯅꯨꯡꯉꯥꯏ ꯑꯃꯔꯣꯝꯗ ꯅꯨꯡꯉꯥꯏꯇꯕꯀꯣ ꯍꯥꯏꯗꯤ ꯑ ꯈꯨꯟꯒꯤꯗꯣ ꯈꯨꯟꯗ ꯂꯩꯔꯗꯤ ꯑꯩꯈꯣꯏ ꯆꯥꯅꯤꯡ ꯆꯥꯅꯤꯡꯕ ꯑꯗꯨꯝ ꯐꯪꯉꯦ ꯇꯧꯅꯤꯡ ꯇꯧꯅꯤꯡꯕ ꯑꯗꯨꯝ ꯇꯧꯋꯦ ꯁꯤꯇꯤꯗꯗꯤ ꯁꯥꯁꯨ ꯁꯥꯏꯌꯦꯀꯣ ꯁꯤꯇꯤꯗꯗꯤ ꯑꯗꯨꯝ ꯆꯥꯛ ꯌꯦꯟꯖꯥꯡꯁꯨ ꯈꯔ ꯋꯥꯏꯌꯦ ꯌꯥꯝ ꯋꯥꯏꯑꯦꯕ ꯑꯗꯨꯒꯤ
ꯑ ꯑꯗꯨꯕꯨꯗꯤ ꯑꯗꯨꯕꯨꯗꯤ ꯍꯣꯏ ꯑꯗꯨ ꯑꯣꯏꯔ ꯑꯗꯨ ꯑꯣꯏꯔꯁꯨ ꯎꯝ ꯍꯥꯏꯌꯣ ꯍꯥꯏꯌꯣ
ꯑꯦꯛꯖꯦꯛ ꯑꯦꯛꯖꯦꯛ ꯅꯠꯇꯕꯀꯣ ꯀꯔꯣꯝ ꯀꯔꯣꯝꯗꯒꯤꯅꯣ ꯀꯔꯝꯕ ꯑꯦꯔꯤꯌꯥꯗꯒꯤꯅꯣ ꯆꯤꯡꯗꯒꯤꯔ ꯇꯝꯄꯥꯛꯇꯒꯤꯔ
ꯑꯥꯍ ꯆꯤꯡꯗꯒꯤ ꯂꯩꯕꯅꯤ ꯆꯤꯡꯗꯀꯣ ꯑ ꯍꯤ ꯍꯤꯜꯂꯤ ꯑꯦꯔꯤꯌꯥꯗ ꯂꯩꯕꯅꯦ
ꯑꯣ ꯑꯠꯁꯥ ꯁꯥ
ꯑꯗꯨ ꯍꯧꯖꯤꯛꯀꯥꯟ
ꯍꯦꯟꯅ ꯅꯨꯡꯉꯥꯏꯗ ꯇꯝꯄꯥꯛꯇꯗꯤ ꯇꯜꯂꯦ
ꯎꯝ ꯑꯗꯣ ꯅꯪ ꯆꯍꯤ ꯀꯌꯥꯒꯨꯝꯕ ꯁꯨꯔꯒꯦ
ꯁꯤꯗꯔꯣ ꯃꯄꯥꯟꯗ ꯂꯩꯕ꯭ꯔꯣ
ꯑꯩꯒꯤ ꯆꯍꯤꯔꯣ ꯀꯨꯟ ꯀꯨꯟ ꯍꯦꯜꯂꯦ
ꯑꯣ
ꯁꯨꯝꯗꯦ
ꯀꯣꯟ ꯍꯦꯂꯦ ꯑꯩꯁꯨ ꯀꯨꯟ ꯍꯦꯜꯂꯦ ꯇ꯭ꯋꯦꯟꯇꯤ ꯁꯤꯛꯁ ꯀꯨꯝꯕ
ꯑꯆꯥ ꯑꯆꯥ ꯐꯌꯦ ꯐꯌꯦ
ꯑꯥ ꯅꯨꯄꯤ ꯊꯤꯒꯦꯍꯩꯅꯨ
ꯅꯪꯔꯣ ꯅꯪꯉꯣꯟꯗꯔꯣ
ꯅꯥꯡ ꯍꯣꯏ ꯍꯣꯏ
ꯅꯪꯉꯣꯟꯗ
ꯑꯩꯅꯉꯣꯟꯗ ꯍꯥꯏꯕꯅꯤ ꯆꯥꯍꯤ‌ ꯀꯌꯥ ꯇꯧꯒꯅꯣ
ꯑꯩ ꯑꯩꯁꯦ ꯍꯧꯖꯤꯛ ꯑꯩꯅ ꯈꯟꯕꯁꯦ ꯊꯥꯔꯇꯤ ꯌꯧꯗ꯭ꯔꯤꯉꯥꯏꯗꯀꯣ ꯆꯥꯛꯇ ꯌꯥꯎꯗ꯭ꯔꯤꯉꯥꯏꯗꯗꯤ ꯑꯗꯨꯝ ꯅꯨꯄꯤ ꯊꯤꯗꯤ ꯊꯤꯒꯅꯤꯗ ꯀꯨꯏꯃꯜꯂꯁꯨ ꯑꯗꯨꯝ ꯕꯦꯔꯥ ꯀꯥꯔꯅꯤꯕ
ꯁꯣꯝꯒꯤ ꯅꯦꯠꯋꯔꯛꯁꯦ ꯈꯔ ꯕꯔꯥ ꯂꯩꫪꯦꯅꯦ
ꯎꯝ ꯐꯖꯅ ꯇꯥꯗ꯭ꯔꯕꫭ
ꯍꯣꯏ ꯍꯧꯖꯤꯛꯇꯤ ꯇꯥꯏ ꯇꯥꯏꯌꯦ ꯇꯥꯏ ꯈꯨꯝꯗ꯭ꯔꯦ ꯀꯔꯝ ꯀꯥꯟꯗ ꯊꯤꯒꯦ ꯇꯧꯕꯅꯣ ꯅꯨꯄꯤ
ꯑꯁ ꯅꯨꯄꯤ ꯊꯤꯕꯗꯤ‌ ꯊꯤꯕꯅꯤꯗꯣ ꯐꯪꯗꯕ ꯑꯗꯣ
ꯅꯨꯄꯤ ꯃꯌꯥꯝ ꯂꯩꯔꯤꯁꯤꯗꯤ
ꯊꯤꯕꯁꯨ ꯌꯥꯝ ꯂꯩꯕꯨꯗꯤ ꯂꯩꯌꯦ ꯑꯗꯣ ꯐꯪ